ꯑ ꯇ
ꯇꯥꯗꯕ꯭ꯔꯣ
ꯇꯔꯔ ꯄꯥꯏ ꯀ ꯀꯦꯦ
ꯍꯥꯥ
ꯑꯩꯈꯣꯏꯒꯤ ꯀꯩꯅꯣꯗꯨꯅꯦꯗ ꯇꯦꯞꯇꯅꯦꯕ ꯏꯁꯤꯡ ꯁꯥꯏꯩꯅ ꯇꯧꯕ ꯌꯥꯗꯕ ꯃꯨꯠꯊꯠꯄ ꯌꯥꯗꯕ
ꯂꯔꯦꯍꯦ ꯀ ꯍꯟꯒꯥꯥꯡ ꯊꯣꯡꯕ ꯍꯧꯔꯕ꯭ꯔꯣ
ꯍꯥꯎꯗ꯭ꯔꯔꯤ ꯌꯦ ꯀꯥꯏꯗꯗꯒꯤ ꯑꯁ ꯑꯥꯗ ꯆꯥꯒꯗꯧꯕꯗꯣ ꯏꯪꯉꯣꯏ ꯏꯪꯉꯣꯏꯒ ꯆꯥꯒꯅꯤ ꯍꯧꯖꯤꯛ ꯊꯣꯡꯈꯗꯤ ꯎ
ꯎꯝ ꯑꯁ ꯅꯪꯒꯤ ꯅꯅꯥꯎ ꯅꯨꯄꯥ ꯑꯅꯤꯗꯨꯗꯤ ꯀꯔꯤ ꯇꯧꯔ ꯂꯩꯕ꯭ꯔꯣ ꯊꯕꯛ ꯆꯍꯤ ꯂꯣꯏꯒꯗꯧꯔꯤꯅꯦꯕꯦꯝꯃ ꯑ
ꯆꯥꯕ ꯇꯨꯝꯕ ꯆꯥꯕ ꯇꯨꯝꯕ ꯉ ꯉꯥꯏꯔꯦ
ꯑꯣ ꯍꯟ ꯈ ꯅꯅ ꯑꯩꯁꯨꯗꯤꯅꯈꯗꯤꯗꯤꯅ ꯇꯧꯔꯒ
ꯑꯗꯨꯦ ꯊꯕꯛ ꯀꯩꯅꯣ ꯊꯤꯔꯁꯨ ꯐꯪꯗꯕ ꯃꯣꯏꯒꯤ
ꯑꯁ ꯑꯉꯥꯡ ꯑꯉꯥꯡ ꯈꯔ ꯑꯣꯏꯔꯤꯕꯅꯤꯅ ꯑꯣ ꯑꯐꯕ ꯐ ꯐꯠꯇꯕ ꯃꯣꯏꯒꯤ ꯈꯪꯗ꯭ꯔꯤꯕꯅꯤꯅ ꯍꯧꯖꯤꯛꯇꯤ ꯐꯔ ꯌꯥꯝ ꯇꯥꯔꯦꯅꯦ
ꯊꯗ꯭ꯔꯦ ꯈꯪꯗ꯭ꯔꯦ ꯀꯔꯤ ꯇꯁꯔ ꯑꯗꯨꯒꯤ ꯋꯥꯔꯤ ꯁꯥꯅꯤꯡꯉꯦ ꯑꯗꯨꯒꯤ ꯑꯗꯨꯒꯨꯝꯕ ꯋꯥꯔꯤ ꯁꯥꯅꯕꯗ ꯀꯣꯜ ꯇꯧꯔꯛꯄꯅꯤꯅꯦꯕꯤꯅ ꯊꯕꯛꯇ ꯐꯪꯗ꯭ꯔꯦ ꯑꯗꯨꯝ ꯑꯗꯨꯝ ꯌꯨꯝꯗ ꯀꯩꯅꯣ ꯇꯧꯍꯟꯈ꯭ꯔꯣ ꯌꯨꯝꯗ ꯐꯟꯅꯤꯡꯉꯥꯏ ꯑꯗꯨꯝ ꯇꯧꯈ꯭ꯔꯣ ꯍꯥꯏꯅꯤ ꯂꯥꯛ ꯈꯅꯤ ꯍ ꯌꯥ ꯈꯪꯗꯦ ꯏꯟꯇꯔꯚꯤꯌꯨ ꯆꯠꯂꯁꯨ ꯁꯨꯇꯧ ꯊꯧꯗꯕ ꯀꯔꯤ ꯀꯔꯤ ꯀꯔꯤ ꯇꯧꯔ ꯜꯂꯕꯔꯣ ꯈꯪꯗꯦ
ꯀꯃꯥꯏꯅ ꯊꯣꯛꯒꯦꯔꯣ ꯀꯔꯤꯁꯨ ꯍꯥꯏꯇ꯭ꯔꯗꯤ
ꯑꯗꯨꯅꯦ ꯏꯪꯂꯤꯁ ꯈꯔ ꯈꯔ ꯉꯥꯡꯕꯗꯨꯁꯨ ꯇꯧꯑꯣ ꯍꯥꯏꯔ ꯌꯥꯗꯦ ꯍꯪ
ꯆꯜꯅꯦ
ꯍ ꯌꯦꯟ ꯇꯥꯗ꯭ꯔꯦ ꯃꯣꯏꯒꯤꯁꯦ
ꯏꯆꯦ ꯁꯤꯈꯣꯏꯒ ꯏꯆꯦ ꯊꯥꯔꯤꯛꯄ ꯃꯣꯏ ꯊꯕꯛ ꯍꯟꯃꯤꯟꯅꯕ꯭ꯔꯣ ꯌꯨꯝ ꯂꯥꯛꯄꯗꯣ
ꯎꯝ ꯑꯗꯨꯝ ꯃꯔꯛ ꯃꯔꯛꯇ ꯍꯪꯃꯤꯟꯅꯔꯦ
ꯎꯝ
ꯑ
ꯂꯤꯟꯊꯣꯏꯗꯣ ꯀꯔꯤ ꯑꯦꯛꯖꯥꯝ ꯊꯥꯕ ꯊꯣꯛꯄꯒꯦꯔꯣ
ꯑꯩꯗꯤ ꯑꯩꯁꯨ ꯈꯪꯗꯦ ꯀꯩ ꯑꯦꯛꯖꯥꯝ ꯊꯥꯕ ꯉꯔꯥꯡꯅ ꯑꯩ ꯉꯔꯥꯡ ꯑꯩ ꯍꯪꯕ ꯀꯥꯟꯗꯗꯤ ꯃꯥ ꯑꯦꯛꯖꯥꯝ ꯄ꯭ꯔꯤꯄꯦꯌꯔ ꯇꯧꯔꯒ ꯂꯩ ꯍꯥꯏꯕ ꯃꯥꯥꯟꯅꯗꯦ ꯑꯗꯣ ꯏꯝ ꯀꯔꯤ ꯇꯧ ꯅꯪ ꯑꯦꯛꯖꯥꯝ ꯀꯔꯤ ꯑꯦꯛꯖꯥꯝ ꯁꯥꯅꯤꯡꯉꯥꯏ ꯇꯧꯕ꯭ꯔꯥ ꯍꯥꯏꯅ ꯍꯪꯕ ꯑꯩꯅ ꯑꯗꯨꯒꯤ ꯑꯁ ꯈꯥꯏꯗꯦ ꯁꯤ ꯑꯩꯈꯣꯏ ꯏꯟꯗꯤꯌꯥꯗꯗꯤ ꯂꯩꯅꯤꯡꯗꯕꯒꯤ ꯑꯦꯕ꯭ꯔꯣꯗꯤ ꯆꯠꯅꯤꯡꯉꯥꯏꯗꯤ ꯑꯦꯄ꯭ꯂꯥꯏ ꯇꯧꯔꯒ ꯂꯩꯌꯦꯦ ꯑꯗꯣ ꯑꯦꯛꯖꯥꯝ ꯊꯣꯛꯑꯗꯤ ꯑꯦꯛꯖꯥꯝ ꯊꯥꯕꯗꯣ ꯊꯣꯛꯑꯗꯤ ꯆꯠꯀꯅꯤ ꯍꯥꯏꯅ ꯍꯥꯏꯕ ꯊꯣꯛ ꯉꯔꯥꯡ ꯅꯨꯡꯗꯥꯡ ꯈꯛꯇ ꯑꯗꯨꯝ ꯍꯥꯏꯔꯒ ꯈꯪꯗꯦ ꯉꯁꯤ ꯑꯃꯨꯛꯀꯗꯤ ꯊꯣꯛ ꯇꯧꯔꯛꯄ ꯀꯥꯟꯗ ꯊꯣꯛꯄ ꯃꯥꯂꯦꯗ ꯑꯗꯨ ꯍꯥꯏꯅ
ꯎꯝ
ꯍꯦ ꯃꯤꯗꯤ ꯂꯣꯏ ꯀꯩꯅꯣ ꯇꯧꯈ꯭ꯔꯦ ꯑꯩꯈꯣꯏ ꯉ ꯉꯥꯏꯔꯦ
ꯃꯥꯅꯦ ꯅꯪꯁꯨ ꯑꯗꯨꯒꯨꯝꯕ ꯇꯧꯔꯣ ꯍꯥꯏꯔ ꯇꯧ ꯇꯧꯗꯦ ꯅꯪꯁꯨ
ꯀꯗꯩ ꯀꯔꯤ ꯇꯧꯒꯦꯔꯣ ꯑꯁ ꯍꯧꯖꯤꯛꯀ ꯅꯔꯁꯤꯡꯒꯤ ꯀꯩꯅꯣ ꯆꯠꯂꯝꯃꯗꯤꯀꯣ ꯑꯩ ꯆꯥꯛꯄꯅ ꯆꯥꯛꯄꯅ ꯂꯣꯏꯔꯦ
ꯀꯩꯇꯕ꯭ꯔꯥ
ꯀꯩꯅꯣ ꯆꯠꯂꯝꯃꯗꯤ ꯍꯥꯏꯅ ꯅꯪꯁꯤꯡꯒꯤ ꯀꯩꯅꯣꯗ ꯖꯄꯥꯟꯗ ꯊꯕꯛ ꯂꯥꯛꯑꯦꯕ ꯍꯧꯖꯤꯛꯀ
ꯈꯪꯉꯦ ꯑꯩꯁꯨ ꯌꯥꯝ ꯑꯣꯏꯕꯦꯝꯃ
ꯍꯌꯥ ꯆꯥꯛꯄꯁꯤꯗꯤ ꯑꯩꯗꯤ ꯆꯠꯅꯤꯡꯕꯅ ꯂꯣꯏꯔꯦ
ꯃꯣꯏ ꯦꯁꯥꯔꯤꯁꯤ ꯑꯃ ꯀꯣ
ꯍꯥꯥ
ꯑꯗꯨꯝ ꯑ ꯑꯩꯗꯤ ꯑꯗꯨꯒꯕ ꯃꯔꯛ ꯃꯔꯗ ꯑꯗꯨꯝ ꯎꯑꯦ ꯑꯩꯗꯤ
ꯑꯗꯨꯝ ꯎꯑꯦ ꯑꯗꯨꯒ ꯑꯩꯗꯤ ꯅꯍꯥꯟ ꯖꯄꯥꯟꯒꯤ ꯀꯩꯅꯣ ꯈꯔ ꯌꯦꯡꯕꯤꯕꯒꯤ ꯖꯄꯥꯟꯒꯤ ꯉ ꯉꯥꯛꯇ ꯉꯥꯏꯔ ꯑꯩꯒꯤ ꯐꯤꯠ ꯃꯌꯥꯝꯁꯦ ꯇꯨꯝꯃꯦ ꯍꯥꯏ ꯀꯥꯟꯗ ꯖꯄꯥꯟ ꯖꯄꯥꯟ ꯃꯥꯒꯤ ꯀꯩꯅꯣꯒꯨꯝꯕꯗꯣ ꯑꯌꯥ
ꯑꯁ ꯑꯩꯈꯣꯏꯅ ꯑꯗꯨ ꯇꯧꯅꯤ ꯍꯥꯏꯥꯟꯅ ꯌꯥꯝ ꯊꯤ ꯊꯤ ꯊꯤꯒꯜꯂꯗꯤ ꯑꯗꯨꯝ ꯐꯪꯅꯤ ꯐꯪꯉꯅꯤꯗ
ꯎꯝ ꯐꯉꯅꯤꯒꯗꯗ ꯍꯣꯏ ꯗꯕꯣ ꯎꯝ
ꯑꯗꯨꯅꯦ ꯄꯩꯁꯥꯕꯨ ꯂꯥꯛꯑꯗꯤ ꯄꯩꯁꯥꯕꯨ ꯂꯩꯔꯗꯤ ꯑꯗꯨ ꯐꯪꯔꯦ ꯍꯖꯤꯛ ꯈꯨꯗꯥꯛꯇ ꯁꯨꯃꯥꯏꯅ ꯇꯧꯕ ꯌꯥꯕ ꯅꯠꯇ꯭ꯔ ꯑꯩꯈꯣꯏꯗꯤ ꯁꯨꯃꯥꯏꯅ ꯇꯧꯗꯕ ꯑꯗꯨ ꯂꯩꯔꯦ ꯈꯣꯠꯂꯦ ꯍꯥꯏꯔꯁꯨ ꯄꯩꯁꯥ ꯑꯃꯨꯛꯀ ꯊꯤꯅꯔꯕ ꯃꯇꯝ ꯌꯥꯝ ꯆꯪꯕ ꯑꯗꯨꯃꯥꯏꯅ ꯇꯧꯕꯒꯤꯀꯣ ꯑꯩꯈꯣꯏꯗꯤ ꯌꯥꯝꯗꯕ ꯃꯤꯒꯤ ꯏꯃꯨꯡꯗꯤ ꯁꯤ ꯊꯣꯛꯑꯦ ꯍꯥꯏꯗꯤ ꯑꯗꯨꯝ ꯀꯩꯅꯣ ꯇꯧꯕ ꯑꯩꯈꯣꯏꯒꯤꯗꯤ ꯁꯨꯃꯥꯏꯅ ꯇꯧꯗꯕꯒꯤ
ꯑꯣꯏ ꯈꯪꯗ꯭ꯔꯤꯗ ꯑꯩꯈꯣꯏꯁꯦ
ꯑ ꯅꯪꯗꯤ ꯀꯔꯤ ꯀꯔꯤ ꯇꯧꯅꯤꯡꯉꯥꯏ ꯈꯜꯂꯒ ꯂꯩꯕꯣ ꯅꯪꯗꯤ ꯑꯣ
ꯈꯪꯗ꯭ꯔꯦ ꯀꯣꯏ ꯇꯧꯁꯤꯔꯣ
ꯑꯁ ꯈꯪꯗꯦꯅꯦ ꯑꯩꯁꯨ ꯑꯩꯗꯤ ꯑꯩꯅꯦ ꯑꯗꯨꯣ ꯑꯩꯒꯤ ꯏꯅꯥꯎꯅꯨꯄꯤꯗꯣ ꯀꯔꯤ ꯆꯥꯍꯜꯂꯗꯤ ꯐꯥꯒꯗꯕ꯭ꯔꯥ ꯈꯪꯗꯦꯅꯦ ꯐꯦꯁ
ꯑ ꯃꯥꯒꯤꯗꯤ ꯂꯩꯒꯅꯤꯗ ꯃꯣꯏꯗꯤ ꯀꯩꯅꯣ ꯇꯧꯕꯅꯤꯅ ꯗ꯭ꯔꯦꯟꯅꯤꯡꯒꯨꯝꯕ ꯀꯩ ꯀꯩꯅꯣ ꯑꯗꯨꯝ ꯆꯠꯅꯤꯡꯉꯥꯏ ꯂꯩꯒꯅꯤꯗ
ꯎꯝ ꯊꯕꯛꯇꯤ ꯑꯩꯗꯤ ꯀꯔꯤ ꯍꯥꯏꯁꯦ ꯌꯥꯝ ꯊꯨꯅ ꯐꯪꯍꯟꯅꯤꯡꯕ ꯇꯧꯈ꯭ꯔꯦꯕꯀꯣ ꯍꯥꯏꯕ ꯂꯩ ꯑꯩꯅ ꯍꯣꯏ ꯃꯇꯝꯗꯤ ꯂꯣꯏꯅ ꯂꯧꯕ ꯉ ꯅꯤ ꯑꯗꯨ ꯑꯣꯏꯔꯁꯨ ꯀꯣꯂꯦꯖ ꯆꯥꯍꯟꯕꯤꯗ ꯇꯨꯋꯦꯜꯞ ꯂꯔꯒ ꯃꯤꯁꯨ ꯑꯗꯨꯝ ꯇꯧꯔꯒ ꯊꯕꯛ ꯐꯪꯅꯕ ꯂꯩꯕꯅꯤꯅ ꯑꯗꯨ ꯇꯧꯍꯟꯅꯤꯡꯈ꯭ꯔꯕ ꯑꯩꯁꯨ ꯑꯦꯛꯖꯥꯝꯒꯨꯝꯕ ꯊꯥꯔꯦꯕꯀꯣ
ꯎꯝ ꯠꯅ ꯐꯥꯏꯅ ꯎ ꯒ꯭ꯌꯥꯟ ꯇꯥꯗ꯭ꯔꯦ ꯄꯨꯟꯁꯤꯁꯦ ꯇꯧꯔꯤꯕ ꯃꯌꯥꯝꯁꯦ
ꯃꯧꯔꯦ ꯃ ꯇꯧꯔ ꯂꯥꯏꯔꯕ ꯑꯣꯏꯔꯗꯤ ꯑꯃꯁꯨ ꯐꯪꯗꯕ ꯉꯥꯛꯇꯅꯤ ꯁꯦꯡꯕ ꯍꯥꯏꯕꯗ
ꯑꯗꯨꯗꯅ ꯁꯤ ꯉꯔꯥꯡ ꯀꯩꯅꯣꯁꯨ ꯃꯥꯗꯨꯁꯨ ꯍꯥꯏꯔꯒ ꯂꯩꯕꯅꯤ ꯏꯟꯗꯤꯌꯥꯗ ꯊꯕꯛ ꯇꯧꯅꯤꯡꯉꯥꯏꯗꯤ ꯑꯩꯈꯣꯏ ꯗꯤ ꯄꯩꯁꯥ ꯂꯩꯇꯕꯅꯤꯅ ꯏꯟꯗꯤꯦꯌꯥꯗꯗꯤ ꯇꯧꯕ ꯉꯝꯃꯣꯏ ꯍꯥꯏꯅ ꯃꯥꯁꯨ ꯍꯥꯏꯕꯅꯦ
ꯎꯝꯗꯤꯝꯐꯩꯔꯣ ꯑꯣ
ꯀ꯭ꯔꯣꯔ ꯍꯥꯏꯕ꯭ꯔꯥ ꯑꯗꯨꯝ ꯃꯨꯛꯅꯤꯌꯦ ꯍꯥꯏꯌꯦ ꯃꯥꯒꯤ ꯊꯕꯛꯀꯤꯗꯣ ꯑꯗꯨꯒꯤ ꯑꯗꯨꯒꯨꯝꯕꯗꯤ ꯉꯝꯃꯣꯏ ꯆꯪꯒꯅꯤ ꯍꯥꯏꯕꯒꯤ ꯑꯗꯨꯒꯤ ꯑꯦꯕ꯭ꯔꯣꯠꯇ ꯀꯩꯅꯣ ꯇꯧꯕꯅꯤ ꯍꯥꯏꯅ ꯍꯥꯏꯕ ꯃꯥꯜꯂꯤ ꯗꯤ ꯑꯗꯨꯒꯤ ꯀꯔꯞꯁꯟꯁꯨ ꯌꯥꯝ ꯂꯩ ꯑꯗꯨꯒꯤ ꯏꯟꯗꯤꯌꯥꯗꯗꯤ ꯂꯩꯅꯤꯡꯗꯦ ꯈꯣꯂ ꯍꯥꯏ
ꯑ
ꯈꯪꯗ꯭ꯔꯦꯗ ꯀꯔꯤ ꯇꯧꯔꯗꯤ ꯐꯒꯦꯔꯥ ꯀꯣꯏꯁꯨ
ꯎꯝ ꯊꯣꯛ ꯑꯦꯛꯖꯥꯝꯗ ꯊꯣꯛꯈ꯭ꯔꯕꯒꯤꯔꯣ ꯀꯃꯥꯏꯅ ꯇꯧꯕ꯭ꯔꯥ ꯅꯠꯇ꯭ꯔꯒ
ꯊꯣꯛꯈ꯭ꯔꯦ ꯍꯥꯏꯌꯦꯦ ꯊꯣꯛꯄꯒꯤ ꯁꯤꯛꯁꯇ ꯆ ꯀꯅꯤ ꯍꯥꯏ
ꯑ ꯑꯗꯨꯖꯤꯗꯤ ꯄꯩꯁꯥ ꯗ ꯈꯔ ꯐ ꯗꯗꯤ ꯌꯥꯗꯧ ꯃꯥꯟꯗ꯭ꯔꯦꯅꯦ ꯑꯗꯨꯗꯤ
ꯎꯝ ꯂꯥꯛ ꯑꯅꯤꯒꯨꯝꯕ ꯍꯥꯏꯕ ꯃꯥꯜꯂꯦ ꯆꯪꯉꯅꯤ ꯍꯥꯏꯕ꯭ꯔꯥ ꯑꯗꯨꯝ ꯍꯥꯏꯕ ꯃꯥꯂꯦ
ꯎꯝ ꯄꯩꯁꯥꯗꯤ ꯌꯥꯝ ꯆꯥꯡꯉꯤꯀꯣ ꯑꯗꯣ ꯃꯣꯏꯒꯤ ꯅꯥꯟꯟ ꯄꯤꯃꯂ ꯏꯅ ꯀꯩꯅꯣꯕꯒ
ꯃꯆꯦ ꯃꯦꯅꯦ ꯗꯤꯩ ꯃꯅꯥꯎ ꯅꯨꯨꯄꯤ ꯍꯣꯏ ꯃꯣꯏꯗꯤ ꯂꯩꯗꯤ ꯂꯩꯔꯝꯒꯅꯤꯗ ꯈꯔꯕꯨꯗꯤ ꯃꯆꯦꯅꯦ ꯀꯥꯏꯗ
ꯑꯩ ꯁꯤꯃꯩꯔꯣ
ꯎꯝ
ꯑꯁ ꯑꯣ ꯑꯗꯣ ꯃꯥꯒꯤ ꯃꯆꯦꯗꯣ ꯄꯩꯁꯥ ꯌꯥꯝ ꯄꯥꯏ ꯍꯥꯏꯕ ꯅꯠꯇ꯭ꯔꯣ
ꯑꯣꯏꯥꯏꯔꯝꯒꯅꯤꯗ
ꯑꯗꯨꯗꯤ ꯏꯁꯁ ꯌꯥꯔꯦꯅ ꯑꯗꯣ
ꯍꯥꯏꯥꯏꯔꯝꯒꯅꯤ ꯑꯗꯨꯕꯨ ꯑꯗꯨꯃꯨꯛꯇꯤ ꯂꯩꯒꯦꯔꯥ ꯂꯩꯔꯣꯏ ꯍꯣꯏꯗꯤ ꯂꯩꯔꯝꯕꯁꯨ ꯌꯥꯏ ꯂꯩꯔꯝꯗꯕꯁꯨ ꯌꯥꯏꯅ
ꯎꯝ ꯌꯥ ꯌꯥ ꯀꯔꯤꯅꯣ ꯊꯦꯛ ꯉ ꯑꯃ ꯆꯠꯁꯤ ꯂꯤꯁꯤꯡ ꯃꯉꯥ ꯅꯪꯒꯤꯅ ꯁꯤꯗꯁꯨ ꯂꯤꯁꯤꯡ ꯃꯉꯥꯗ ꯃꯣꯏꯁꯨ ꯍꯦꯟ ꯃꯥꯟꯗ꯭ꯔꯣ ꯅꯠꯇ꯭ꯔꯣ
ꯎꯝ ꯈꯪꯗꯦ ꯃꯣꯏꯒꯦꯔꯥ ꯀꯅꯥꯒꯦꯔꯥ ꯑꯩ ꯀꯩꯅꯣꯅ ꯍꯥꯏꯔꯛꯄ ꯃꯅꯤ ꯅꯥꯒꯥꯂꯦꯟꯈꯒꯤ ꯃꯄꯥꯟ ꯍꯥꯏꯔꯛꯄꯅꯦꯕ
ꯑꯗꯨꯅꯦ ꯑꯩ ꯃꯣꯏꯅ ꯍꯥꯏꯔꯛꯄꯗꯣ ꯃꯣꯏꯒꯤ ꯑꯣꯏꯔꯦꯗꯤ ꯍꯥꯏꯕꯅꯤꯗ ꯃꯤꯒꯤ ꯃꯤꯒꯤ ꯑꯣꯏꯗꯤꯦ ꯏꯁꯃꯥꯟ ꯊꯤꯔꯦ ꯇꯕ ꯅꯣꯏꯒꯤ ꯅꯣꯏꯒꯤꯅꯦ ꯍꯥꯏꯔꯗꯤ ꯅꯍꯥꯟꯅ ꯆꯠꯂꯝꯗꯥꯏꯁꯤ ꯅꯪꯁꯨ ꯅꯪꯁꯨ ꯈꯪꯈ꯭ꯔꯦꯅ ꯔꯦꯁ ꯅꯣꯏꯒꯤ ꯑꯣꯏꯔꯦ ꯍꯥꯏꯔꯗꯤ ꯅꯣꯏ ꯆꯠꯂꯝꯗꯥꯏꯁꯨ ꯂꯤꯁꯤꯡ ꯂꯤꯁꯤꯡ ꯃꯉꯥ ꯇꯔꯨꯛ ꯐꯥ ꯂꯩꯇ꯭ꯔꯒ ꯇꯥꯎꯔ ꯂꯩꯕꯗꯣ ꯅꯪꯁꯨ ꯈꯪꯕ ꯅꯠꯇ꯭ꯔꯣ ꯑꯩꯗꯤ ꯈꯥꯟ ꯈꯜꯂꯒ ꯌꯥꯝ ꯁꯥꯎꯅꯤꯡꯉꯦ ꯅꯣꯏꯗꯤ ꯈꯥꯟꯗꯕ ꯀꯨꯏꯔꯗꯤ ꯈꯪꯗꯦꯀꯣ ꯑꯩꯗꯤꯒꯨꯝꯕ ꯍꯥꯏꯔꯗꯤ ꯑꯩꯗꯤ ꯈꯜꯂꯦꯕ
ꯑ ꯗ ꯗꯣꯅꯤꯅ ꯗꯝꯈꯥꯂꯅ ꯑꯗꯨꯝ ꯇꯧꯋꯦꯀꯣ ꯍꯥꯏꯕꯗꯨꯗꯤ ꯑꯗꯨꯝ ꯈꯜꯂꯤꯅꯦ
ꯃꯣꯏꯒꯤ ꯃꯣꯏꯒꯤꯅꯦ ꯃꯤꯒꯤꯅꯦ ꯀꯩꯅꯣ ꯇꯧꯅꯤ ꯍꯥꯏꯔꯗꯤ ꯌꯥꯝꯅ
ꯍꯣꯏ ꯌꯥꯝ ꯊꯧꯅꯥ ꯐꯕꯅꯦ ꯑꯗꯨ ꯑꯗꯨꯒꯨꯝꯕ ꯇꯧꯔꯗꯤ ꯍꯣꯏ ꯃꯤꯒꯤ ꯀꯩꯅꯣ ꯇꯧꯔꯗꯤ ꯑꯦ ꯍꯥꯏꯕ ꯍꯥꯏꯩꯇꯦ ꯀꯩꯅꯣ ꯇꯧꯕꯅꯤ ꯑꯗꯨꯅꯦ ꯈꯥꯡꯅꯔꯒ ꯂꯩꯕꯗꯨꯅꯦ
ꯑꯁ ꯀꯔꯤ ꯍꯥꯏꯁꯤꯔ ꯃꯤ ꯃꯥꯁꯨ ꯃꯥꯅꯦ ꯄꯥ ꯑꯣꯏꯁꯅꯦ ꯃꯤ ꯑꯃ ꯑꯣꯏꯅꯕꯣꯛ ꯍꯥꯏꯗꯤ ꯃꯤ ꯃꯤꯕꯨ ꯁꯔꯚꯤꯁꯀꯨꯝꯕ ꯆꯥꯕ ꯃꯤꯕꯨꯛ ꯁꯨꯃꯥꯏꯅ ꯇꯧꯕ ꯎꯈ꯭ꯔꯦ ꯗꯤ ꯑꯩꯒꯤ ꯏꯆꯥꯁꯤꯡꯗꯤ ꯁꯨꯃꯥꯏꯅ ꯇꯧꯗꯦ ꯄꯪꯉꯦ ꯈꯣꯠꯂꯦ ꯁꯤꯒꯨꯝꯕ ꯉꯥꯛꯇꯅꯦ ꯑꯗꯨ ꯃꯤ ꯑꯃ ꯑꯣꯏꯅ ꯄꯣꯛꯈ꯭ꯔꯗꯤ ꯁꯔꯚꯤꯁ ꯁꯔꯚꯤꯁ ꯍꯦꯛꯇ ꯆꯥꯔꯅꯤ ꯍꯥꯏꯕ
ꯑꯗꯨꯅꯦ ꯃꯁꯥ ꯃꯁꯥꯒꯤ ꯇꯦꯂꯦꯟ ꯇꯦꯂꯦꯟ ꯇꯣꯉꯥꯟ ꯇꯣꯉꯥꯟꯅ ꯂꯥꯛꯏꯕꯅꯤꯅꯁ ꯃꯁꯥ ꯃꯁꯥꯒꯤ ꯀꯩꯅꯣꯗ ꯇꯧꯋꯤ ꯃꯤ ꯑꯃꯅ ꯁꯔꯚꯤꯁ ꯆꯥꯔꯖꯁꯨ ꯃꯤ ꯑꯃꯗꯤ ꯃꯥ ꯃꯥꯒꯤ ꯂꯥꯏꯟ ꯇꯣꯉꯥꯟꯅ ꯂꯩꯕꯅꯦ ꯍꯥꯏꯕꯅꯤꯗ ꯃꯤ ꯂꯣꯏꯅꯃꯛ ꯁꯥꯔꯚꯤꯁ ꯆꯥꯒꯅꯤ ꯍꯥꯏꯕꯗꯤ ꯂꯩꯇꯦꯅ
ꯏꯃꯥꯅꯦ ꯑꯗꯨꯅꯦ ꯃꯣꯏꯁꯦ ꯑꯁ ꯈꯪꯗꯦꯗ
ꯇꯧꯒꯦꯔꯥ ꯀꯔꯤ ꯇꯧꯒꯦꯔꯥ ꯃꯁꯥ ꯃꯁꯥ ꯍꯣꯏ ꯄꯥꯡꯃꯟꯕ ꯃꯤꯕꯨꯗꯤ ꯎꯄꯥꯏ ꯂꯩꯇꯦ ꯑꯩꯈꯣꯏ ꯑꯗꯨꯒꯒꯨꯝꯕꯗꯨꯗꯤ ꯑꯗꯨꯕꯨ ꯃꯁꯥ ꯃꯁꯥꯒꯤ ꯇꯦꯂꯦꯟ ꯂꯩꯕ ꯉꯥꯛꯇꯅꯦ ꯑꯗꯨꯝ ꯅꯁꯥꯒꯤ ꯇꯦꯂꯦꯟꯗꯣ ꯈꯥꯡꯉꯒ ꯊꯤꯔ ꯆꯠꯂꯗꯤ ꯑꯗꯨꯝ ꯀꯩꯅꯣ ꯑꯩ ꯂꯥꯏꯔꯕ ꯃꯤꯁꯤꯡꯁꯨ ꯂꯩꯕꯒꯤ ꯅꯥꯈꯟꯕ ꯃꯤꯁꯤꯡꯁꯨ ꯂꯩꯕꯅꯤꯗ ꯑꯗꯨ ꯎꯝ
ꯃꯥꯅꯦ ꯃꯥꯅꯦ ꯁꯣꯃꯦ
ꯂꯣꯏꯅꯃꯛ ꯏꯅꯥ ꯐꯣꯟꯈꯗꯤꯦ ꯀꯅꯥꯅ ꯂꯥꯏ ꯂꯥꯏ
ꯀꯅꯥꯅ ꯃꯥꯅꯦ ꯔꯦꯁꯄꯦꯛꯁꯨ ꯂꯩꯔꯔꯣꯏ ꯃꯤ ꯑꯃ ꯑꯃꯕꯨꯁꯨ ꯅꯨꯡꯁꯤꯁꯨ ꯂꯩꯔꯣꯏ ꯑꯩ ꯉꯝꯃꯦ ꯑꯩ ꯉꯝꯃꯦ ꯉꯥꯛꯇ ꯆꯠꯈ꯭ꯔꯦ ꯐꯅꯤ ꯃꯤ ꯂꯣꯏꯅꯃꯛꯁꯦ
ꯃꯤꯅ ꯁꯨꯃꯥꯏꯅ ꯇꯧꯈ꯭ꯔꯗꯤ ꯑꯩꯈꯣꯏꯕꯨ ꯑꯩꯈꯣꯏꯕꯨꯗꯤ ꯉꯥꯡꯅꯤꯡꯕꯅ ꯉꯥꯡꯅꯤꯡꯕꯅ ꯌꯥꯗꯕꯅꯤꯅ
ꯑꯁ ꯑꯗꯨꯅꯦ ꯑꯩꯈꯣꯏ ꯐꯥꯎ ꯂꯥꯏꯔꯤꯛ ꯇꯝꯗꯕ ꯐꯥꯎ ꯑꯩꯈꯣꯏꯕꯨ ꯐꯥꯎ ꯉꯥꯡꯅ ꯀꯥꯟꯁꯤꯗꯀꯣ ꯅꯣꯏꯕꯨꯗꯤ ꯉꯥꯡꯅꯔꯝꯒꯅꯤ ꯍꯣꯏ
ꯃꯤ ꯑꯗꯨꯝ ꯇꯧꯈ꯭ꯔꯦ ꯅꯪꯗꯤ ꯁꯨꯃꯥꯏꯅ ꯇꯧꯕ ꯑꯗꯨꯝ ꯈꯣꯠꯄ ꯈꯣꯠꯄ ꯄꯦꯜꯂꯕ ꯖꯥꯠꯅꯤ
ꯎꯝ ꯑꯗꯣ ꯑꯁꯦꯡꯕ ꯍꯥꯏꯕꯗꯀꯣ ꯑꯩꯈꯣꯏ ꯇꯧꯅꯤꯡꯉꯁꯨ ꯄꯩꯁꯥꯒꯨꯝꯕ ꯄꯩꯁꯥꯒꯨꯝꯕ ꯄꯤꯕꯤ ꯄꯤꯕꯤꯅꯤꯉꯥꯏ ꯃꯤ ꯂꯥꯏꯔꯤꯛꯇꯗꯤ ꯎꯄꯥꯏ ꯂꯩꯇꯦ
ꯑꯗꯨꯃꯥꯏ ꯇꯧꯒꯦ ꯍꯥꯏꯔꯁꯨ ꯑꯁ ꯏꯃꯨꯡꯒꯤ ꯄꯩꯁꯥꯗꯣ ꯀꯩꯅꯣ ꯇꯧꯕꯗꯨꯗ ꯑꯗꯨꯝ ꯨꯝ ꯇꯜꯂꯦꯅꯦ ꯈꯣꯏꯁꯨꯣ ꯑꯩ ꯄꯩꯁꯥ ꯊꯣꯛꯄ ꯂꯝꯕꯤ ꯂꯩꯇ꯭ꯔꯗꯤ ꯇꯜꯂꯦ ꯑꯗꯨꯒꯨꯝꯕ ꯃꯣꯏꯅ ꯉꯣꯟ ꯍꯥꯏꯔꯁꯨ ꯑꯩꯈꯣꯏꯁꯨ ꯀꯝꯄꯜꯁꯔꯤ ꯁꯛꯁꯦꯁ ꯇꯧꯒꯅꯤ ꯍꯥꯏꯕ ꯗꯤ ꯂꯩꯇꯦꯅ ꯑꯗꯨ ꯁꯨꯃꯥꯏꯅ ꯇꯧꯕꯤꯔꯒ ꯑꯁ ꯃꯣꯏꯅ ꯊꯣꯛꯇ꯭ꯔꯗꯤ ꯍꯥꯏꯕꯒꯨꯝꯕ ꯑꯩꯈꯣꯏꯒꯤ ꯋꯥꯈꯜꯗ ꯑꯗꯨꯝ ꯂꯩꯌꯦꯅ
ꯎꯝ ꯃꯒꯁ
ꯎꯁꯥꯏ ꯑꯗꯨ